ꯇꯔꯔꯕꯣ
ꯇꯥꯏ ꯇꯥꯏ ꯀꯩꯗꯧꯔꯝꯃꯤꯅꯣ
ꯑꯣꯁꯨꯝ ꯄꯣꯊꯥꯔꯝꯃꯤꯖꯥꯠꯅꯤ
ꯑꯣ
ꯆꯥꯛ ꯆꯥ ꯇꯣꯡꯅꯔꯛꯄꯒꯤ ꯊꯕꯛ ꯂꯣꯏꯁꯤꯜꯂꯛꯄꯒꯤꯀꯣ
ꯎꯝ
ꯊꯥꯔꯑꯃꯦ ꯀꯃꯥꯏ ꯀꯃꯥꯏ ꯇꯧꯔꯤꯒꯦ ꯅꯨꯡꯉꯥꯏꯔꯤꯕꯣ ꯍꯜꯂꯣ
ꯑꯥꯎ ꯇꯥꯏꯌꯦ ꯇꯌꯦ
ꯑꯥꯎ ꯅꯨꯡꯉꯥꯏꯔꯤꯕꯣ ꯑꯉꯥꯡꯈꯩꯗꯤ ꯑꯥ
ꯑꯉꯥꯡꯈꯩꯁꯨ ꯑꯗꯨꯝ ꯂꯩꯔꯤ ꯀꯥꯂꯦꯟ ꯁꯨꯇꯤ ꯊꯥꯔꯤꯅꯤꯅ
ꯑꯝ ꯃꯣꯏꯗꯤ ꯀꯔꯝ ꯀꯥꯟꯗꯣꯏ ꯀꯥꯗꯣꯏꯕ
ꯃꯣꯏꯁꯦ ꯇꯥꯡ ꯃꯉꯥꯗꯒꯤꯩ ꯀꯥꯗꯣꯏꯅꯦ
ꯎꯝ ꯍꯌꯦꯡꯗꯒꯤꯩ ꯀꯥꯟꯅꯕ ꯀꯥꯡꯒ ꯈꯔꯁꯨ ꯌꯥꯎꯋꯦ
ꯑꯥꯎ ꯑꯥꯎ ꯍꯌꯦꯡꯅꯦ ꯀꯥꯟꯅꯕ ꯀꯥꯡꯕꯨ ꯑꯃꯁꯨ ꯌꯥꯎꯔꯦ ꯑꯗꯣ ꯑꯩꯈꯣꯏꯒꯤꯅ ꯄꯩꯈꯥꯗꯣ ꯈꯔ ꯈꯟꯊꯈꯤꯕꯒꯤ ꯇꯥꯡ ꯃꯉꯥ ꯑꯗꯨꯋꯥꯏꯗ ꯀꯥꯕꯒꯦ ꯍꯥꯏꯔꯛꯑꯦ
ꯑꯣ
ꯀꯥꯡꯁꯨ ꯌꯧꯁꯜꯂꯛꯑꯦ ꯀꯃꯥꯏ ꯀꯃꯥꯏꯅ ꯇꯧꯔꯤ ꯀꯥꯡ ꯀꯣꯏꯕ ꯈꯣꯠꯄ ꯆꯠꯅꯔꯣꯏꯗ꯭ꯔꯣ
ꯀꯥꯡ ꯀꯣꯏꯕ ꯆꯠꯄ ꯌꯥꯏ ꯌꯥꯎꯁꯂꯦ ꯀꯨꯝꯍꯩꯁꯦ ꯑꯃ ꯂꯣꯏꯕꯒ ꯑꯃ ꯂꯥꯛꯄꯁꯦ ꯀꯩꯝꯇ ꯈꯪꯍꯧꯗꯦ ꯀꯥꯡ ꯑꯃꯨꯛ ꯂꯥꯛꯁꯜꯂꯦ